ꯍꯜꯂꯣ
ꯑ
ꯅꯨꯉꯥꯏꯔꯤꯕꯣ
ꯑꯧ ꯅꯨꯡꯉꯥꯏꯔꯤ ꯏꯆꯦ ꯆꯦꯗꯤ ꯅꯨꯡꯉꯥꯏꯔꯤꯕꯣ
ꯑꯩꯁꯨ ꯅꯨꯡꯉꯥꯏꯔꯤ ꯑ ꯑꯉꯥꯡꯗꯤ ꯑꯉꯥꯡ ꯀꯃꯥꯏꯅ ꯇꯧꯔꯦ ꯑꯉꯥꯡꯗꯤ ꯇꯨꯝꯈ꯭ꯔꯕꯣ
ꯑꯉꯥꯡꯁꯦ ꯇꯨꯝꯈ꯭ꯔꯦ ꯇꯨꯝꯈꯤꯗ ꯉꯥꯏꯔꯤ ꯏꯆꯦꯒꯤ ꯑꯉꯥꯡꯗꯤ ꯇꯨꯝꯈ꯭ꯔꯕꯣ
ꯃꯥꯔꯣ ꯃꯥ ꯗꯦꯛꯀꯦꯔ ꯊꯥꯕ ꯍꯧꯔꯦ ꯆꯍꯤ ꯑ ꯆꯍꯤ ꯀꯩꯅꯣ ꯁꯨꯔꯦꯗꯅ ꯑꯅꯤ ꯃꯈꯥꯏ ꯍꯦꯜꯂꯛꯑꯦ ꯑꯗꯨꯅ ꯗꯦ ꯀꯦꯌꯔꯗ ꯆꯠꯍꯜꯂꯦ ꯑꯗꯒꯤ ꯊꯥ ꯈꯔ ꯂꯩꯔꯒ ꯁ꯭ꯀꯨꯜ ꯀꯥꯍꯟꯒꯦꯅ ꯇꯧꯕ ꯑꯗꯨꯒꯤ ꯗꯦ ꯀꯦꯌꯔꯗ ꯍꯥꯟꯅ ꯊꯥꯕ ꯍꯧꯔꯤꯕ ꯀꯞꯇꯥꯅꯕ
ꯑꯣ ꯃꯥ ꯌꯥꯔꯦꯅꯦ ꯑꯗꯨꯗꯤ ꯐꯖꯅ ꯆꯠꯄ
ꯑ ꯌꯥꯔꯦ ꯀꯞꯄꯨꯗꯤ ꯀꯞꯇ꯭ꯔꯦ ꯑꯍꯥꯟꯕ ꯆꯠꯄꯗꯗꯤ ꯌꯥꯝ ꯀꯞꯄꯦ ꯑꯗꯨꯒ ꯍꯟꯗꯛ ꯊꯥ ꯑꯅꯤꯃꯨꯛ ꯂꯩꯔꯒ ꯃꯥ ꯀꯩꯅꯣꯗ ꯆꯟꯕꯤꯒꯦ ꯇꯧꯕꯅꯤ ꯄ꯭ꯔꯤ ꯁ꯭ꯀꯨꯜꯗ ꯑꯣꯏꯅ ꯄ꯭ꯔꯤ ꯅꯁꯔꯤꯗ ꯑꯣꯏꯅꯅꯦ ꯊꯥꯕꯤꯔꯒꯦꯅ ꯇꯧꯕ ꯀꯗꯧꯅꯤ ꯌꯨꯝꯗ
ꯎꯝ ꯃꯥꯅꯤ ꯏꯆꯦ
ꯑꯗꯣ ꯀꯩꯅꯣꯗꯤ ꯅꯪꯒꯤ ꯑꯉꯥꯡ ꯍꯟꯇꯛ ꯀꯩꯅꯣ ꯇꯧꯕꯗꯣ ꯗꯥꯏꯄꯔ ꯃꯌꯥꯝ ꯁꯦꯠ ꯁꯦꯠꯆꯜꯂꯦꯅ ꯗꯥꯏꯄꯔ ꯁꯦꯠꯆꯟꯕꯒꯤ ꯊꯨꯟꯗ ꯔꯥꯁꯦꯁ ꯊꯣꯛꯑꯦꯅ ꯇꯧꯕꯗꯨꯗꯤ ꯀꯃꯥꯏꯅ ꯇꯧꯈ꯭ꯔꯦ
ꯑꯧ ꯍꯟꯗꯛ ꯊꯣꯛꯇꯅ ꯗꯣꯛꯇꯔꯒ ꯌꯧꯅꯔꯤꯅꯦ ꯑꯗꯣ ꯃꯣꯏ ꯗꯣꯛꯇꯔꯅꯁꯨ ꯑꯗꯨꯝ ꯍꯥꯏꯗꯤ ꯇꯗꯥꯥꯏꯄꯔ ꯌꯥꯝ ꯁꯦꯠꯄꯤꯗꯕ ꯈꯣꯠꯄꯤꯗꯕꯅ ꯑꯗꯨꯝ ꯑꯩꯉꯣꯟꯗ ꯑꯦꯗꯚꯥꯟꯁ ꯑꯗꯨꯝ ꯄꯤꯔꯛꯑꯦꯕ ꯑꯗꯣ ꯑꯩꯅꯁꯨ ꯑꯗꯨꯝ ꯑꯗꯨꯝ ꯍꯟꯗ꯭ꯔꯦ ꯍꯥꯏꯗꯤ ꯁꯝꯃꯔ ꯇꯥꯕꯅꯤꯅ ꯃꯥꯗꯣ ꯍꯥ ꯄꯦꯟꯒꯨꯝꯕ ꯑꯗꯨꯒꯨꯝꯕꯗ ꯈꯔ ꯑꯗꯨꯝ ꯁꯦꯠꯍꯜꯂꯒ ꯗꯥꯏꯄꯔ ꯁꯦꯠꯇꯕꯤꯗ ꯑꯗꯨꯝ ꯊꯝꯕꯤꯔꯦꯕ ꯅꯨꯄꯤ ꯃꯆꯥꯒ ꯑꯣꯏꯕꯅꯤꯅ ꯌꯥꯔꯣꯏꯅ ꯑꯩꯅꯁꯨ ꯑꯗꯨꯝ ꯁꯦꯠꯄꯤꯗ꯭ꯔꯕ ꯗꯥꯏꯄꯔꯗꯣ
ꯃꯥꯅꯦ ꯃꯥꯗꯤ ꯃꯁꯥꯁꯨ ꯅꯣꯏꯗꯅ ꯊꯥ ꯊꯥ ꯂꯥꯎꯕꯅꯤꯅ ꯅꯨꯡꯗꯥꯡꯗ ꯈꯤꯇꯪ ꯁꯦꯠꯄꯤꯔꯛꯑꯣ ꯑꯍꯤꯡ ꯍꯥꯏꯗꯤ ꯇꯨꯝꯃꯝꯗꯥꯏꯗ ꯑꯣꯏꯅ ꯁꯦꯠꯄ ꯐꯔꯦ ꯅꯠꯇ꯭ꯔꯥ
ꯃꯥꯅꯦ ꯇꯨꯝꯕꯗꯗꯤ ꯁꯦꯠꯇꯗꯤ ꯌꯥꯗꯦ ꯍꯥꯏꯗꯤ ꯍꯧꯒꯠꯂꯛꯑꯗꯤꯀꯣ ꯑꯍꯤꯡꯗ
ꯎꯝ
ꯑꯗꯨꯅꯤ ꯑꯗꯣ ꯏꯆꯦ ꯑꯥ ꯏꯆꯦꯒꯤ ꯀꯩꯅꯣꯗꯣ ꯏꯆꯥ ꯅꯨꯨꯄꯤꯗꯣ ꯑꯗꯣ ꯃꯥ ꯍꯧꯖꯤꯛ ꯆꯍꯤ ꯀꯌꯥꯅꯣ ꯁꯨꯔꯦ ꯑꯍꯨꯝ
ꯑꯍꯨꯝ ꯁꯨꯗ꯭ꯔꯤ ꯆꯍꯤ ꯑꯅꯤꯒ ꯊꯥ ꯇꯔꯦꯠꯃꯨꯛ ꯆꯪꯉꯛꯑꯦ
ꯑꯣ ꯑꯗꯣ ꯖꯩꯒꯒꯨꯝꯕꯗꯤ ꯇꯧꯈ꯭ꯔꯕ
ꯖꯥꯏꯒ꯭ꯔ ꯇꯧꯈ꯭ꯔꯦ ꯖꯥꯏꯒ꯭ꯔ ꯍꯟꯗꯛꯀꯤ ꯖꯅꯋꯥꯔꯤꯗ ꯖꯩꯒꯥ ꯇꯧꯈ꯭ꯔꯦ ꯖꯩꯒ ꯍꯟꯗꯛ ꯀꯤ ꯖꯅꯥꯋꯔꯤꯗ ꯇꯧꯈꯔꯦ ꯑꯗꯨ ꯑꯁ ꯀꯞꯄꯗ ꯀꯞꯄꯗ ꯃꯔꯨ ꯀꯣꯛꯄꯗ ꯑꯩꯈꯣꯏ ꯃꯩꯇꯩꯒꯤ ꯆꯠꯅꯕꯤꯁꯦ ꯇꯧꯗꯕꯁꯨ ꯌꯥꯗꯕꯥ ꯅꯠꯇ꯭ꯔꯥ ꯗꯒꯤ ꯑꯩꯈꯣꯏꯅ ꯑꯃꯨꯛ ꯕꯥꯃꯣꯟ ꯕꯅꯤꯅ ꯖꯩꯒ ꯅꯨꯃꯤꯠꯇ ꯅꯥ ꯍꯨꯠꯂꯦꯗꯣ ꯑꯗꯒꯤ ꯑꯍꯟ ꯑꯣꯏꯔꯛ ꯀꯀꯥꯟꯗ ꯍꯥꯏꯗꯤ ꯑꯍꯟ ꯍꯥꯏꯕꯗꯤ ꯆꯥꯎꯔꯛꯑꯀꯥꯟꯗ ꯄꯤꯛꯏꯉꯩꯗ ꯍꯨꯠꯍꯧꯗꯕꯅꯤꯅ ꯍꯟꯗꯛ ꯍꯨꯠꯄꯗꯨꯗꯅꯦ ꯍꯦꯛꯇ ꯀꯞꯇꯅ ꯐꯥꯅꯗꯅ ꯂꯣꯏꯔꯦ
ꯍꯣꯏ ꯏꯃ ꯑꯁ ꯅꯥꯔꯝꯒꯅꯤꯅꯦ ꯑꯗꯨꯗꯤ
ꯅꯥꯔꯤꯅꯦ ꯄꯨꯔꯥ ꯀꯨꯝꯍꯩ ꯑꯅꯦ ꯑꯗꯨ ꯈꯪꯗꯦ ꯑꯩ ꯏꯆꯥ ꯅꯨꯨꯄꯤꯁꯤꯅ ꯀꯃꯥꯏꯅ ꯇꯧꯔꯤꯅꯣ ꯀꯞꯄꯦ ꯑꯗꯣ ꯃꯤ ꯈꯔꯒꯤ ꯃꯆꯥꯗꯤ ꯀꯞꯇꯕꯁꯨ ꯑꯗꯨꯝ ꯌꯥꯎꯋꯦ ꯉꯥꯏꯍꯥꯛꯇꯪ ꯀꯞꯄꯝꯃꯒ ꯑꯗꯨꯝ ꯐꯈꯤꯕꯁꯨ
ꯅꯥ ꯍꯨꯠꯄꯁꯦ ꯑꯗꯨꯅꯤ ꯑꯉꯥꯡ ꯑꯣꯏꯔꯤꯉꯩꯗ ꯍꯨꯠꯇꯕꯁꯦ ꯑꯁ ꯅꯥꯅꯤ ꯑꯩꯈꯣꯏ ꯐꯧꯇ ꯅꯥꯄꯤ ꯌꯦꯇꯨꯝꯅ ꯈꯤꯇꯪ ꯊꯤꯟꯕ ꯐꯧꯗ ꯅꯥꯔꯦ ꯑꯉꯥꯡꯗꯤ ꯀꯩ ꯑꯣꯏꯔꯝꯃꯅꯤ ꯌꯦꯉꯣ
ꯑꯗꯨꯅꯦ
ꯑꯗꯨ ꯏꯆꯦ ꯍꯣꯏꯁꯨ ꯕꯥꯝꯃꯨꯟ ꯂꯣ ꯑꯩꯈꯣꯏꯁꯨ ꯕꯥꯝꯃꯣꯟꯅꯦ ꯑꯩ ꯏꯆꯥ ꯅꯨꯨꯄꯤꯗꯨꯁꯨ ꯍꯨꯠꯇ꯭ꯔꯤꯌꯦ
ꯑꯣ ꯃꯥꯅꯦ ꯃꯥꯅꯦ ꯕꯥꯃꯣꯟ ꯅꯦ ꯅꯪꯒꯤꯁꯨ ꯍꯨꯠꯂꯅꯤ ꯑꯗꯨꯗꯤ ꯓꯩꯒ ꯅꯨꯃꯤꯠꯇ ꯈꯔꯗꯤ ꯐꯥꯅ ꯇꯥꯑꯝꯅꯦ
ꯎꯝ ꯑꯁ ꯌꯥꯝ ꯇꯟꯅꯨꯌꯦ ꯑꯉꯥꯡꯗꯣ ꯅꯥꯅꯤꯕ ꯅꯠꯇ꯭ꯔꯥ ꯁꯣꯁꯇꯤꯒꯨꯝꯕꯗꯨꯣ ꯍꯨꯠꯍꯧꯗꯕꯅꯤꯅ
ꯃꯥꯅꯦ ꯃꯥ ꯆꯍꯤꯗꯤ ꯀꯌꯥ ꯁꯨꯔꯒꯦ
ꯆꯍꯤ ꯑꯃ ꯍꯦꯜꯂꯛꯑꯦ ꯃꯥꯔꯁꯇ ꯑꯃ ꯐꯥꯒ꯭ꯔꯦꯕ ꯃꯥꯒꯤ
ꯎꯝ
ꯑꯗꯣ ꯏꯆꯦ ꯑ ꯃꯥꯁꯦ ꯑ ꯑꯩꯈꯣꯏꯒꯤ ꯈꯣꯡ ꯍꯥꯝꯕꯗꯀꯣ ꯈꯣꯡ ꯍꯥꯝꯕꯗ ꯇꯨꯝꯗꯕ ꯕꯒꯤ ꯑꯗꯨꯃꯥꯏꯅ ꯁꯨꯝ ꯃꯅꯝ ꯅꯝꯃꯛꯄ ꯈꯣꯠꯄ ꯑꯗꯨꯝ ꯌꯥꯎꯋꯦꯕ ꯑꯗꯣ ꯍꯥꯏꯗꯤ ꯌꯤ ꯀꯩ-ꯀꯩ ꯄꯤꯖꯩ ꯑꯉꯥꯡꯖꯤ ꯀꯥ ꯊꯥꯎ ꯄꯤꯖꯒꯅꯨ ꯈꯣꯠꯀꯅꯨ ꯌꯥꯝ ꯍꯥꯏꯗꯅ ꯑꯗꯨꯅꯥꯔꯥ ꯈꯪꯗꯦ ꯃꯠ ꯊꯤꯖꯦ ꯅꯣꯡꯃꯗ ꯑꯅꯤꯔꯛ ꯑꯍꯨꯝꯔꯛ ꯐꯥꯏꯔꯁꯨ ꯑꯗꯨꯝ ꯇꯨꯝꯗꯕ ꯃꯔꯛ-ꯃꯔꯛꯇ ꯑꯗꯨꯝ ꯌꯥꯎꯁꯜꯂꯛꯑꯦꯕ
ꯎꯝ ꯑꯗꯣ ꯑꯩꯒꯤ ꯑꯉꯥꯡ ꯗꯁꯨ ꯇꯧꯒꯤꯕ ꯌꯥꯎꯋꯦ ꯍꯥꯏꯕꯗꯤ ꯃꯣꯏꯁꯦ ꯗꯥꯏꯖꯦꯁꯟ ꯋꯥꯔꯤꯅꯤꯗꯅꯀꯣ ꯍꯥꯗꯣ ꯆꯥꯕ ꯂꯣꯏꯔꯒ ꯏꯁꯤꯡ ꯂꯨꯝꯕꯨ-ꯂꯨꯝꯕꯨ ꯁꯥꯕ ꯄꯤꯊꯛꯄꯤꯕ ꯇꯥꯛ ꯄꯤꯖꯕ ꯃꯇꯝꯗ ꯑꯥꯗꯒꯤ ꯐꯥꯏ-ꯐꯥꯏꯕꯔ ꯑꯣꯏꯕ ꯄꯣꯠ ꯑꯗꯨꯝ ꯄꯤꯖꯕꯤ ꯑꯗꯨꯒ ꯌꯥꯔꯤꯈꯩ ꯀꯩ-ꯀꯩ ꯍꯥꯏꯅꯤ ꯑꯉꯥꯡꯗꯗꯤ ꯃꯇꯠ-ꯃꯇꯠ- ꯃꯇꯠ ꯀꯨꯝꯕ ꯄꯤꯖꯕ ꯑꯃꯨꯛꯇꯗ ꯄꯨꯔꯥ ꯃꯕꯨꯛ ꯊꯟꯅꯕ ꯄꯥꯊꯣꯛꯈꯩ ꯄꯤꯖꯕꯁꯦ ꯑꯉꯥꯡꯗꯤ ꯏꯜꯂꯤꯒꯩ ꯆꯥꯕꯅꯦꯕ ꯑꯗꯨꯅ ꯑꯈꯣꯏꯅ ꯑꯩꯈꯣꯏꯅ ꯏꯁꯥꯅ ꯈꯪꯅ ꯃꯥꯗꯣ ꯃꯕꯨꯛ ꯊꯜꯂꯝꯃꯅꯤ ꯍꯥꯏꯔꯀꯥꯟꯗ ꯑꯗꯨꯝ ꯂꯦꯞꯄꯤꯕ ꯅꯠꯇ꯭ꯔꯥꯒꯗꯤ ꯑꯉꯥꯡ ꯑꯁꯤꯗꯤ ꯏꯜꯂꯤꯒꯩ ꯃꯃꯥꯅ ꯏꯜꯒꯩ ꯆꯥꯔꯥꯅꯤ ꯅꯤ ꯅꯠꯇ꯭ꯔꯥ ꯑꯗꯨꯅ ꯇꯨꯝꯗꯕꯒꯤ ꯆꯥꯡꯁꯨ ꯋꯥꯠꯂꯛꯀꯥꯗꯣꯏꯅꯦꯕ ꯑꯗꯣ ꯑꯗꯨꯝꯅꯦ ꯎꯝ
ꯏꯆꯦꯒꯤ ꯏꯆꯥꯅꯨꯄꯤꯗꯣ ꯑꯗꯣ ꯆꯥꯒꯨꯝꯕꯗꯤ ꯌꯥꯝ ꯄꯤꯊꯛꯎꯅꯨꯀꯣ ꯑꯩꯈꯣꯏꯒꯤꯁꯨ ꯑ-ꯑꯩꯒꯤ ꯏꯆꯦꯒꯤ ꯃꯠ ꯑꯥ ꯏꯆꯥꯅꯨꯄꯤ ꯍꯥꯏꯇꯥꯔꯦ ꯃꯥꯁꯨ ꯆꯥ ꯌꯥꯝ ꯊꯛꯑꯦꯕꯀꯣ ꯑꯗꯣ ꯑꯉꯥꯡꯁꯦ ꯃ ꯃꯈꯣꯡ ꯍꯥꯝꯕꯗ ꯃꯥꯁꯨ ꯆꯍꯤ ꯑꯍꯨꯝ ꯑꯗꯥꯏ ꯁꯨꯔꯛꯑꯦꯕ ꯑꯗꯣ ꯃꯈꯣꯡ ꯍꯥꯝꯕꯗ ꯃꯥꯗꯣ ꯃꯈꯣꯡ ꯃꯥꯒꯤ ꯃꯈꯣꯡ ꯃꯆꯨ ꯃꯈꯣꯡ ꯍꯥꯝꯕꯒꯤ ꯃꯆꯨꯗꯣ ꯑꯗꯨꯗꯣ ꯕ꯭ꯂꯦꯛ ꯀꯥꯂ꯭ꯔ ꯑꯣꯏ ꯈꯣꯠꯂꯦꯅ ꯈꯔ ꯑꯗꯨꯝ ꯇꯧꯋꯦꯕ ꯑꯗꯣ ꯆꯥꯗꯤ ꯌꯥꯝ ꯄꯤꯊꯛꯅꯨꯀꯣ ꯏꯆꯦ ꯑꯩꯗꯤ ꯀꯤꯖꯩ ꯑꯉꯥꯡꯗ ꯆꯥ ꯄꯤꯊꯛꯄꯁꯦ
ꯃꯥꯅꯦ ꯆꯥ ꯊꯛꯄꯁꯦ ꯐꯠꯇꯦ ꯆꯥ ꯀꯣꯐꯤ ꯑꯉꯥꯡꯗ ꯐꯠꯇꯦ ꯃꯣꯏꯖꯦ ꯀꯦꯐꯤꯟꯒꯤ ꯁꯔꯨꯛ ꯌꯥꯎꯋꯤꯗꯅ ꯑꯗꯨꯅ ꯑꯦꯗꯤꯛ ꯆꯨꯕꯒꯨꯝꯕꯃꯩ ꯍꯦꯟꯈꯤꯗꯣꯏꯅꯦꯕ ꯑꯍꯟ ꯑꯣꯏꯔꯀꯥꯟꯗ ꯊꯛꯄꯗꯅ ꯃꯈꯜ ꯑꯃꯅꯤ ꯃꯤ ꯇꯧꯅꯔꯤꯖꯤꯅꯤ ꯆꯥ ꯊꯛꯇ꯭ꯔꯗꯤ ꯀꯣꯛ ꯆꯤꯛ ꯑꯦꯒ ꯍꯥꯏꯅꯔꯤꯖꯦ ꯁꯨꯃꯥꯏꯅ ꯑꯉꯥꯡꯗꯁꯨ ꯑꯦꯗꯤꯛ ꯆꯨꯁꯟꯈꯤꯗꯣꯏꯅꯦ ꯑꯗꯨꯅꯅꯦ ꯆꯍꯤ ꯃꯉꯥ ꯐꯥꯎꯗꯤꯅ ꯑꯗꯨꯝ ꯗꯣꯛꯇꯔꯅ ꯌꯥꯗꯕꯅꯤꯗ ꯑꯗꯣ ꯈꯪꯗꯦ ꯀꯅꯥꯒꯨꯝꯕ ꯄꯦꯔꯦꯟꯁ ꯈꯔꯗꯤ ꯑꯣ ꯑꯩ ꯏꯆꯥꯗꯤ ꯌꯥꯔꯤꯈꯩꯗꯤ ꯄꯤꯊꯛꯇꯦ ꯃꯥꯅꯕꯨꯗꯤ ꯌꯥꯝ ꯊꯛꯆꯅꯤꯡꯕ
ꯑꯩꯆꯦ ꯑꯗꯨ ꯍꯥꯏꯔꯒ ꯅꯤꯡꯁꯤꯡꯉꯛꯑꯦ ꯅꯍꯥꯟ ꯑ ꯏꯟꯅꯤ ꯇ ꯀꯩ ꯀꯩꯅꯣ ꯈꯔ ꯃꯣꯏ ꯆꯤꯞꯁ ꯀꯨꯝꯕ ꯈꯔ ꯆꯥꯔꯨ ꯃꯥꯜꯂꯦ ꯑꯉꯥꯡꯈꯩꯗꯣ ꯑꯗꯨꯗꯣ ꯃꯣꯏ ꯎꯝ ꯃꯆꯤꯟꯗꯣ ꯑꯦꯂꯔꯖꯤ ꯇꯧꯋꯦꯒ ꯏꯟꯐꯦꯛꯁꯟ ꯊꯣꯛꯑꯦꯒꯅ ꯌꯥꯝ ꯇꯧꯋꯦꯕ ꯍꯧꯖꯤꯛ ꯀꯥꯟꯖꯦ ꯑ ꯗꯨꯀꯥꯟ ꯄꯣꯠ ꯀꯨꯝꯕꯗꯣ ꯑ ꯑꯗꯨꯋꯥꯏꯗꯗꯤ ꯑꯗꯨꯝ ꯌꯥꯎꯔꯝꯒꯅꯤ ꯂꯩ ꯑꯩꯁꯦ ꯗꯨꯀꯥꯟ ꯄꯣꯠꯇ ꯆꯤꯞꯁꯀꯨꯝꯕꯗꯣ ꯑꯗꯣ ꯈꯪꯗꯦ ꯑꯗꯨꯗꯩꯁꯨ ꯈꯔ ꯆꯦꯛꯁꯤꯜꯂꯨ ꯑꯩꯒꯤꯁꯨ ꯏꯆꯥꯁꯨ ꯆꯥꯎꯔꯛꯀꯅꯤ ꯈꯟꯕꯗꯅꯦ ꯑꯩ ꯌꯥꯝ ꯋꯥꯏ ꯍꯝ
ꯃꯥꯅꯦ ꯃꯊꯥ ꯌꯥꯝ ꯁꯥꯔꯒꯅꯦ ꯑꯉꯥꯡ ꯑꯉꯥꯡ ꯑꯃ ꯌꯣꯛꯄ ꯍꯥꯏꯁꯦ ꯏꯟꯚꯥꯏꯔꯣꯟꯃꯦꯟꯀꯤ ꯌꯥꯝ ꯃꯈꯥ ꯌꯥꯝ ꯄꯣꯜꯂꯦꯕ ꯑꯩꯅ ꯄꯤꯖꯅꯤꯡꯉꯣꯏ ꯃꯥꯒ ꯂꯩꯃꯤꯟꯅꯔꯤꯕ ꯃꯅꯦꯝ ꯃꯟꯗꯣꯟ ꯅꯠꯇ꯭ꯔꯥ ꯃꯕꯣꯛ ꯃꯇꯧ ꯃꯣꯏꯅ ꯄꯨꯔꯒ ꯆꯠꯈꯤꯅꯤ ꯂꯩꯔꯛꯀꯅꯤ ꯆꯥꯅꯤ ꯑꯗꯒꯤ ꯑꯗꯨꯝ ꯑꯉꯥꯡꯗꯣ ꯆꯥꯕ ꯍꯧꯈ꯭ꯔꯕꯅꯤꯅ ꯑꯗꯨꯝ ꯍꯩꯅꯔꯛꯑꯅꯤ ꯗꯨꯀꯥꯟ ꯃꯐꯝꯁꯨ ꯈꯪꯉꯅꯤ ꯒꯤꯤꯗꯤ ꯤꯗꯤ ꯇꯛꯂꯛꯑꯅꯤ ꯑꯗꯨꯅꯅꯦ ꯌꯥꯔꯤꯈꯩꯅꯦ ꯆꯦꯛꯁꯤꯜꯂꯤꯅꯦ ꯑꯩꯁꯨ ꯍꯥꯏꯗꯤ ꯁꯒꯨꯝꯕ ꯄ꯭ꯔꯤꯖꯥꯕꯦꯇꯤꯞ ꯑꯣꯏꯕ ꯄꯣꯠꯁꯦ ꯐꯠꯇꯦꯕ ꯑꯅꯝꯕꯅ ꯌꯦꯡꯉꯨꯅꯦ ꯃꯣꯔꯦꯒꯤ ꯄꯣꯠꯇꯕꯨ ꯀꯌꯥꯝ ꯐꯒꯦ ꯃꯣꯔꯦꯗ ꯅꯠꯇꯦ ꯏꯟꯗꯤꯌꯥꯒꯤ ꯄꯣꯠꯇꯁꯨ ꯑꯐꯕ ꯑꯝꯇ ꯂꯩꯇꯦ ꯄꯦꯀꯦꯠꯀꯤ ꯐꯨꯗꯠꯇ ꯌꯥꯔꯤꯈꯩ ꯍꯣꯝ ꯐꯨꯗ ꯑꯣꯏꯅ ꯄꯤꯖꯕꯤꯕ ꯋꯥꯔꯁꯨ
ꯃꯥꯅꯦ ꯃꯥꯅꯤ ꯍꯣꯝꯃꯦꯗꯀꯤ ꯑꯣꯏꯕꯁꯦ
ꯃꯥꯅꯦ ꯃꯃꯥ ꯑꯃ ꯑꯣꯏꯅꯀꯣ ꯍꯣꯝ ꯃꯦꯠꯁꯦ ꯁꯦꯝꯕꯤ ꯋꯥ ꯌꯥꯏꯔꯤꯕꯦ
ꯎꯝ ꯑ ꯑꯗꯨ ꯆꯌꯥ ꯑ ꯑ ꯑꯗꯣ ꯑꯩꯒꯤ ꯏꯆꯥ ꯅꯨꯨꯄꯤꯗꯤ ꯕꯣꯇꯜ ꯐꯤꯗꯤꯡ ꯑꯣꯏꯅ ꯇꯧꯋꯦꯕꯀꯣ ꯑꯗꯣ ꯕꯣꯇꯜ ꯐꯤꯗꯤꯡꯒꯤ ꯑꯩꯈꯣꯏꯒꯤ ꯃꯥꯗꯤ ꯂꯦꯛꯇꯣꯖꯦꯟ ꯑꯣꯏꯅ ꯄꯤꯊꯣꯛꯑꯦꯕꯀꯣ ꯑꯗꯣ ꯂꯦꯛꯇꯣꯖꯤꯟ ꯐꯣꯔꯗꯤ ꯄꯤꯊꯛꯇ꯭ꯔꯁꯨ ꯌꯥꯕ꯭ꯔꯥ ꯀꯃꯥꯏꯅ ꯇꯧꯒꯦ
ꯂꯦꯛꯇꯣꯖꯦꯟꯁꯦ ꯑꯩꯒꯤꯗꯤ ꯁꯨꯃꯥꯏꯅ ꯇꯧꯈꯤ ꯑꯩꯒꯤ ꯏꯆꯥꯅꯨꯄꯤꯁꯦ ꯆꯍꯤꯔꯤ ꯑꯃ ꯃꯈꯥꯏ ꯐꯥꯎꯕꯗꯤ ꯑꯩ ꯄꯤꯊꯛꯈꯤ ꯂꯦꯛꯇꯣꯖꯦꯟ ꯑꯗꯨ ꯃꯇꯨꯡꯗ ꯍꯧꯖꯤꯛ ꯐꯥꯎꯕꯗꯤ ꯑꯃꯨꯜꯅ ꯁꯝꯃꯤ ꯏꯂꯦꯛꯇ꯭ꯔꯣꯖꯦꯟꯁꯦ ꯑꯇꯩ ꯀꯩꯁꯨ ꯅꯠꯇꯦ ꯃꯃꯥꯒꯤ ꯕꯦꯁ ꯐꯤꯇꯤꯡꯒꯤ ꯃꯍꯨꯠ ꯁꯤꯟꯕ ꯁꯪꯒꯣꯝꯅꯤ ꯑꯗꯨꯕꯨ ꯌꯥꯝꯅ ꯃꯥꯅ ꯆꯥꯕ ꯃꯇꯝꯗ ꯃꯥ ꯅꯣꯡꯃꯒꯤ ꯚꯤꯇꯥꯃꯤꯟ ꯁꯨꯅꯕ ꯆꯥꯕꯤꯕ ꯍꯥꯏꯕꯗꯤ ꯆꯥꯕꯗ ꯐꯖꯅ ꯆꯥꯕ ꯇꯥꯔꯒꯗꯤ ꯂꯦꯛꯇ꯭ꯔꯣꯖꯦꯟꯁꯦ ꯀꯩꯁꯨ ꯌꯥꯝꯅ ꯃꯊꯧ ꯇꯥꯔꯛꯑꯔꯣꯏꯕ ꯀꯩꯒꯤꯅꯣꯗ ꯃꯥꯅ ꯁꯣꯂꯤꯠꯇ ꯐꯖꯅ ꯄꯥꯔꯕꯅꯤꯅ ꯑꯗꯨꯅ ꯊꯥꯏꯅꯒꯤꯗꯤ ꯑꯗꯨꯝ ꯍꯥꯏꯅꯔꯤꯗꯨꯅꯦ ꯑꯃꯨꯜꯅ ꯌꯣꯛꯄ ꯑꯉꯥꯡꯁꯨ ꯑꯗꯨꯝ ꯌꯥꯎꯔꯤꯕꯅꯦꯕ ꯇꯉꯥꯏ ꯐꯗ꯭ꯔꯒꯗꯤ ꯑꯗꯨꯅ ꯑꯩꯈꯣꯏꯒꯤ ꯕꯖꯦꯠꯀꯤ ꯃꯇꯨꯡ ꯏꯟꯅ ꯌꯦꯡꯕꯤꯔꯒ ꯑꯉꯥꯡꯅ ꯅꯣꯡꯃꯗ ꯀꯌꯥꯝ ꯆꯥꯔꯤ ꯐꯖꯅ ꯁꯣꯂꯤꯠꯇ ꯐꯖꯅ ꯍꯥꯏꯕꯗꯤ ꯆꯥꯛꯀꯨꯝꯕ ꯀꯔꯤ ꯕ꯭ꯔꯦꯛꯐꯥꯁꯀꯨꯝꯕ ꯐꯖꯅ ꯆꯥ ꯇꯥꯔꯒꯗꯤ ꯁꯪꯒꯣꯝꯗꯣ ꯂꯦꯛꯇ꯭ꯔꯣꯖꯦꯟꯃꯛ ꯅꯠꯇ꯭ꯔꯁꯨ ꯑꯗꯨꯝ ꯑꯃꯨꯜꯗꯤ ꯐ꯭ꯔꯦꯟꯂꯤ ꯕꯖꯦꯠꯁꯨ ꯑꯣꯏ ꯍꯥꯏꯗꯤ ꯃꯌꯥꯝꯅ ꯂꯩꯅꯕ ꯉꯝꯕ ꯄꯣꯠꯁꯨ ꯑꯣꯏꯕꯅꯤꯅ ꯑꯗꯨꯗ ꯑꯗꯨꯝ ꯑꯣꯟꯊꯔꯛꯑꯁꯨ ꯀꯩꯁꯨ ꯀꯥꯏꯗꯦꯅ ꯈꯜꯂꯦ ꯑꯩꯒꯤ ꯃꯣꯠꯇꯗꯤ
ꯎꯝ ꯑꯩꯒꯤ ꯏꯆꯥꯅꯨꯄꯤ ꯍꯧꯖꯤꯛꯄꯨꯗꯤ ꯂꯦꯛꯇꯣꯖꯦꯟ ꯊ꯭ꯔꯤꯕꯨꯗꯤ ꯊꯛꯏꯕꯀꯣ ꯑꯗꯣ ꯃꯊꯪ ꯑꯗꯩꯗꯤ ꯑꯗꯨꯝ ꯑꯃꯨꯜꯅ ꯑꯗꯨꯝ ꯌꯥꯔꯦꯅꯅ ꯄꯤꯊꯛꯄ
ꯑꯥ ꯑꯃꯨꯜ ꯑꯗꯨꯝ ꯁꯝꯃꯨ
ꯎꯝ ꯑꯗꯣ ꯍꯦꯛ ꯄꯤꯊꯛꯄꯒ ꯅꯥꯒꯗ꯭ꯔꯥ ꯈꯪꯗꯦ ꯏꯆꯦ ꯏꯆꯥꯅꯨꯨꯄꯤꯁꯦ ꯄꯪꯄꯥꯗ ꯄꯥꯈꯠꯂꯦ ꯑꯩ
ꯄꯥꯈꯠꯄꯅꯦ ꯄꯥꯈꯠꯄꯅꯤ ꯏꯆꯥ ꯑꯃ ꯏꯆꯥ ꯑꯃ ꯌꯣꯛꯄꯁꯦ ꯌꯥꯝ ꯄꯥꯈꯠꯈ꯭ꯔꯖꯥꯠꯅꯤ ꯀꯗꯥꯏꯗ ꯇꯨꯁꯟꯅꯤ ꯀꯗꯥꯏꯗ ꯁꯣꯛꯈꯤꯅꯤ ꯇꯞ ꯄꯥꯈꯠꯄꯗꯇꯅꯦ ꯋꯥꯔꯕꯅꯤ ꯑꯗꯨ ꯀꯔꯤꯝ ꯈꯜꯂꯨꯅꯣ ꯑꯃꯨꯜꯗꯣ ꯑꯗꯨꯝ ꯑꯗꯨꯝ ꯑꯍꯥꯟꯕ ꯍꯧꯔꯛ ꯄꯗ ꯑꯩꯈꯣꯏꯅ ꯑꯩꯈꯣꯏꯅ ꯃꯃꯥ ꯑꯃ ꯑꯣꯏꯅ ꯑꯩꯈꯣꯏꯅ ꯏꯁꯥꯅ ꯈꯪꯅ ꯍꯥꯟꯅ ꯈꯤꯇꯪ ꯃꯍꯤ ꯈꯤꯇꯪ ꯂꯥꯡꯇꯛꯅꯀꯣ ꯅꯪꯅ ꯅꯠꯇꯕꯤꯗ ꯂꯥꯡꯇꯛꯅ ꯁꯦꯝꯕꯤꯔꯒ ꯍꯥꯏꯗꯤ ꯇꯣꯖꯦꯟ ꯁꯦꯝꯕ ꯃꯇꯝꯗꯗꯤ ꯃꯣꯏꯒꯤ ꯃꯅꯤꯡꯗ ꯏꯟꯁꯇ꯭ꯔꯛꯁꯟ ꯃꯌꯥꯝ ꯄꯤꯕꯤꯗꯅ ꯃꯣꯏꯅ ꯁꯤꯃꯥꯏ ꯁꯨꯃꯥꯏꯅ ꯇꯧꯗꯅ ꯁꯦꯝ ꯃꯨ ꯏꯁꯤꯡ ꯁꯨꯃꯥꯏꯅ ꯍꯥꯞꯄꯨ ꯆꯥꯃꯁꯁꯤ ꯍꯥꯞꯄꯨ ꯍꯥꯞꯄꯨ ꯐꯖꯅ ꯏꯟꯁꯇ꯭ꯔꯛꯁꯟ ꯁꯦꯝꯕꯤꯕꯅꯤꯅ ꯑꯩꯈꯣꯏꯅ ꯑꯗꯨꯒꯤ ꯃꯇꯨꯡ ꯏꯟꯅ ꯁꯦꯝꯕꯤꯕꯅꯤꯅ ꯑꯉꯥꯡꯗꯁꯨ ꯄ꯭ꯔꯣꯕ꯭ꯂꯦꯝ ꯂꯩꯇꯦꯕ ꯍꯥꯏꯕꯗꯤ ꯃꯣꯏꯗ ꯑꯗꯨ ꯃꯊꯛ ꯃꯇꯝꯗ ꯑꯣꯗꯔ ꯑꯅꯤ ꯍꯥꯏꯗꯅꯤ ꯍꯥꯏꯕ ꯑꯃ ꯂꯩꯇ꯭ꯔꯦꯕ ꯏꯟꯁꯇ꯭ꯔꯛꯁꯟꯗꯨ ꯌꯥꯎꯔꯛꯄꯅꯤꯅ ꯑꯗꯨꯕꯨ ꯑꯃꯨꯜꯗꯗꯤ ꯌꯥꯎꯔꯛꯇꯕꯅꯤꯅ ꯑꯩꯈꯣꯏꯅ ꯍꯥꯟꯅ ꯍꯧꯔꯛꯄ ꯃꯇꯝꯗ ꯃꯃꯥ ꯑꯃ ꯑꯣꯏꯅ ꯆꯦꯛꯁꯤꯟꯕ ꯈꯤꯇꯪ ꯈꯤꯇꯪ ꯍꯥꯟꯅ ꯁꯦꯝꯃꯒ ꯃꯍꯤ ꯈꯔ ꯂꯥꯡꯇꯛꯅ ꯀꯣ ꯑꯗꯨꯒ ꯃꯇꯝꯒꯤ ꯃꯇꯨꯡ ꯏ ꯃꯇꯨꯡꯏꯟꯅ ꯈꯤꯇꯪ ꯊꯥꯅꯕꯨ ꯁꯦꯝꯕꯤꯔꯁꯨ ꯑꯗꯨꯃꯥꯏꯅ ꯇꯧꯔ ꯇꯧꯔꯒ ꯇꯞꯅ ꯇꯞꯅ ꯇꯞꯅ ꯇꯧꯔꯒ ꯑꯗꯨꯝ ꯍꯧꯔꯛꯄ ꯌꯥꯔꯅꯤ
ꯑꯣ ꯑꯗꯣ ꯏꯆꯦꯒꯤ ꯏꯆꯥꯅꯨꯄꯤꯗꯨꯗꯤ ꯑꯗꯨꯝ ꯚꯤꯖꯤꯇꯦꯕꯜ ꯑꯣꯏꯕ ꯑꯗꯨꯝ ꯃꯥꯗꯤ ꯂꯣꯏ ꯁꯨꯅ ꯄꯤꯖꯔꯕ ꯀꯃꯥꯏꯅ ꯇꯧꯔꯒꯦ
ꯑꯥ ꯄꯤꯖꯔꯦ ꯂꯣꯏ ꯁꯨꯅꯕ ꯄꯤꯖꯔꯦ ꯃꯥꯗꯤ ꯀꯩꯒꯤꯅꯣꯗ ꯍꯥꯟꯅꯅꯦ ꯑ ꯄꯤꯖꯥ ꯍꯧꯕꯅ ꯐꯩꯌꯦꯕ ꯍꯥꯏꯗꯤ ꯃꯉꯣꯟꯗ ꯀꯔꯤ ꯑꯦꯂꯔꯖꯤ ꯂꯩ ꯍꯥꯏꯕ ꯀꯔꯤ ꯈꯪꯗꯣꯛꯄꯗꯣ ꯑꯗꯨ ꯗꯀꯔ ꯇꯥꯏꯗꯅ ꯑꯗꯨꯅ ꯅꯪꯒꯤꯁꯨ ꯍꯧꯖꯤꯛ ꯄꯤꯖꯕ ꯍꯧꯔꯕꯅꯤꯅ ꯃꯈꯜ ꯁꯨꯅꯕ ꯚꯦꯖꯤꯇꯦꯕꯜ ꯐ꯭ꯔꯨꯏꯠꯁ ꯀꯩꯀꯥ ꯂꯣꯏꯅ ꯃꯅꯥ ꯃꯁꯤꯡ ꯍꯩ ꯔꯥ ꯅꯠꯇ꯭ꯔꯥ ꯂꯣꯏꯅ ꯄꯤꯖꯕ ꯍꯧꯍꯧꯔꯣ
ꯎꯝ ꯑꯗꯨꯅꯦ ꯏꯆꯦꯗꯒꯤ ꯈꯔ ꯑꯦꯛꯁꯄꯤꯔꯦꯟꯁ ꯇꯧꯗ꯭ꯔꯗꯤ ꯑꯩꯗꯤ ꯍꯥꯏꯗꯤ ꯃꯥꯗꯤ ꯃꯥꯅ ꯑꯍꯥꯟꯕꯅꯦꯕ ꯑꯩꯒꯤ ꯆꯥꯁꯦ ꯑꯗꯨꯅ ꯑꯩꯉꯣꯟꯗ ꯑꯩꯉꯣꯟꯗ ꯁ ꯀꯩꯝꯇ ꯂꯩꯇꯕꯗꯣ ꯑꯗꯨꯃꯥꯏꯅ ꯑꯣꯏꯌꯦꯕ ꯑꯗꯨ ꯏꯚꯤꯅꯤꯡꯒꯨꯝꯕꯗꯤ ꯑ ꯏꯚꯤꯅꯤꯡꯒꯨꯝꯕꯗꯤ ꯀꯩ ꯄꯤꯖꯒꯦ ꯏꯆꯦꯒꯤ ꯆꯥꯅꯨ
ꯏꯚꯤꯅꯤꯡꯒꯨꯝꯕꯗꯤ ꯑꯩ ꯀꯣꯟꯐꯦꯛꯁ ꯄꯤꯖꯕꯁꯨ ꯌꯥꯎꯋꯤ ꯑꯗꯒꯤ ꯍꯂꯨꯋꯥ ꯍꯧꯔꯒ ꯑꯗꯨꯝ ꯄꯤꯖꯕꯁꯨ ꯌꯥꯎꯏ ꯑꯗꯨ ꯌꯦꯔꯨꯝ ꯑꯐꯨꯠꯄ ꯑꯗꯨꯝ ꯁꯪꯒꯣꯝ ꯑꯃꯒ ꯄꯤꯖꯕꯁꯨ ꯌꯥꯎꯏ ꯑꯗꯨꯃꯥꯏꯅ ꯇꯧꯔꯦ
ꯎꯝ
ꯑꯗꯨ ꯅꯪꯒꯤꯁꯣ ꯑꯗꯨꯃꯥꯏꯅ ꯄꯤꯖ ꯌꯍꯧꯔꯣ ꯑꯗꯣ ꯈꯪꯗ ꯈꯣꯠꯇ ꯂꯩꯔꯒ ꯑꯗꯨꯒ ꯑꯗꯨꯝ ꯇꯥꯅꯁꯦ ꯏꯕꯥꯅꯤꯀꯣ
ꯍꯣꯏ ꯌꯥꯏꯌꯦ ꯏꯆꯦ
ꯑꯉꯥꯡ ꯂꯧꯔꯨꯒꯤꯒꯦ
ꯍꯣ ꯍꯣꯏ ꯂꯧ ꯊꯣꯛꯎꯔꯣ ꯑꯩꯁꯨ ꯍꯧꯒꯠꯂꯛꯑꯅꯤ
ꯍꯣ ꯍꯣ ꯍꯣꯏ ꯎꯝ ꯊꯝꯃꯣ ꯊꯝꯃꯣ
ꯎꯝ